ꯕ꯭ꯔꯣ
ꯆꯥꯛ ꯆꯥꯔꯕꯣ
ꯆꯥꯔꯦ ꯆꯥꯕ ꯂꯣꯏꯔ ꯍꯤꯞꯄꯒ ꯂꯩꯌꯦ ꯍꯧꯖꯤꯛ ꯑꯃꯨꯛ ꯀꯩꯊꯦꯜ ꯊꯣꯛꯑꯅꯤ ꯏꯆꯦꯒ
ꯑꯁ ꯌꯥꯝ ꯐꯩꯀꯣ ꯃꯤꯒꯗꯤ
ꯎꯝ ꯑꯗꯨꯝ ꯐꯕꯅꯦ
ꯌꯥꯝ ꯐꯥꯕ꯭ꯔꯣ꯫
ꯌꯥꯝ ꯐꯩꯌꯦ ꯀꯅꯥ-ꯀꯅꯥ ꯂꯩꯔꯤꯅꯣ꯫
ꯁꯤꯗ ꯂꯩꯔꯤ꯫ ꯀꯥꯔ ꯑꯃꯗꯤ ꯂꯩ ꯂꯧꯅꯤꯡꯉꯦ ꯄꯩꯁꯥ ꯂꯩꯔꯗꯤ꯫
ꯂꯩꯌꯣꯅ꯫
ꯂꯩꯕꯗꫭ ꯃꯇꯝ ꯋꯥꯠꯀꯗꯧ ꯃꯥꯜꯂꯤꯌꯦ꯫
ꯆꯍꯤ ꯀꯌꯥ ꯋꯥꯠꯄ꯭ꯔꯣ꯫
ꯅꯪꯒꯤ ꯈꯨꯠꯇ ꯂꯩꯔꯦ ꯫ ꯅꯪꯁꯤ ꯅꯨꯄꯤꯅ
ꯀꯥ ꯍꯥꯞꯄ꯭ꯔꯣ꯫
ꯑꯩ ꯏꯌꯦꯔꯄꯤꯁꯀ ꯂꯩꯖꯗ꯭ꯔꯦ ꯂꯥꯏꯔꯕ ꯃꯆꯥꯅ ꯏꯌꯦꯔꯄꯤꯁ ꯐꯥꯎ ꯂꯩꯕ ꯉꯝꯗꯦ꯫
ꯈ꯭ꯔꯦꯛ-ꯈ꯭ꯔꯦꯛ ꯇꯧꯔꯤꯒꯥ ꯂꯩꯔꯤꯁꯤꯅ꯫
ꯅꯦꯠꯋꯥ꯭ꯔꯛꯅ ꯑꯣꯏꯔꯝꯒꯅꯤꯌꯦ꯫
ꯑꯣ꯫ ꯂꯥꯏꯔꯕ ꯂꯥꯏꯔꯔꯦ ꯍꯥꯏꯕ ꯅꯪꯅ ꯍꯥꯏꯕꯗꯨꯕꯨ꯫
ꯋꯥꯔꯤ ꯑꯃ ꯁꯥꯕꯤꯒꯦꯅꯦ꯫
ꯑꯃꯈꯛ ꯁꯥꯕꯤꯒꯅꯨ ꯃꯔꯤ ꯁꯥꯕꯤꯌꫭ꯫
ꯋꯥꯔꯤ ꯎꯝ ꯀꯔꯤ ꯋꯥꯔꯤꯅꯣ꯫ ꯐꯖꯕ ꯑꯃ ꯈꯟꯈꯤꯒꯦ ꯍꯧꯖꯤꯛ ꯋꯥꯔꯤ
ꯑꯁ ꯅꯪꯒꯤ ꯋꯥꯔꯤ ꯈꯜꯂꯒ ꯍꯨꯏ ꯑꯣꯏꯅ ꯈꯣꯡꯔꯛꯑꯦꯗ꯫
ꯔꯥꯁꯤ ꯌꯥꯎꯗꯦ ꯅꯣꯏ ꯍꯨꯏꯁꯤꯡꯁꯨ ꯑꯩ ꯌꯥꯝ ꯍꯥꯏꯅꯗꯤꯌꯦ ꯑꯩꯒꯤ ꯍꯨꯏꯗꯧꯅ꯫
ꯅꯣꯏꯒꯤ ꯍꯨꯏꯗꯤ ꯌꯥꯝ ꯋꯥ ꯏꯟꯕꯅꯤꯅ ꯀꯣ ꯌꯥꯝ ꯐꯕꯅꯤꯅ꯫
ꯑꯩꯒꯤ ꯋꯥ ꯌꯥꯝ ꯏꯟꯕꯅꯦ ꯃꯣꯏ꯫
ꯈꯣꯏꯒꯤ ꯍꯨꯏꯗꯤ ꯑꯩꯈꯣꯏꯒꯤ ꯍꯨꯏ ꯅꯠꯇꯦꯅ ꯃꯤꯒꯤ ꯍꯨꯏꯅꯦ ꯈꯣꯏꯗꯤ ꯍꯨꯏꯁꯨ ꯄꯥꯝꯁꯨ ꯄꯥꯝꯗ꯭ꯔꯒ꯫ ꯍꯣꯏ ꯅꯨꯡꯁꯤꯕꯨꯗꯤ ꯌꯥꯎꯗꯤ ꯌꯥꯎꯋꯦ ꯑꯗꯨ ꯑꯣꯏꯔꯁꯨ ꯁꯤ ꯂꯩꯕ ꯗꯤ ꯃꯄꯨꯁꯨ ꯈꯪ ꯀꯅꯥꯒꯤꯅꯣꯁꯨ ꯈꯪꯗꯦꯕ ꯍꯦꯛꯇ ꯈꯣꯡꯕꯅꯦ ꯊꯕꯛ ꯂꯩꯃꯟꯗꯕꯩ ꯃꯣꯏ ꯑꯗꯨꯝ ꯑꯌꯨꯛꯇ ꯈꯣꯡꯕ ꯅꯨꯡꯊꯤꯟꯗ ꯈꯣꯡꯕ ꯅꯨꯡꯗꯥꯡꯗ ꯈꯣꯡꯕ꯫
ꯅꯣꯏ ꯈꯨꯟꯗꯁꯨ ꯀꯩꯅꯣ ꯑ ꯇ꯭ꯔꯦꯟ ꯔꯦꯟꯒꯤ ꯏꯁ꯭ꯇꯦꯁ ꯁꯟ ꯂꯩꯒꯦꯔꯣ ꯃꯥꯏ ꯇꯧꯒꯦꯔꯣ꯫
ꯁꯤꯁꯦ ꯑ ꯈꯣꯏ ꯈꯨꯟꯃꯛ ꯈꯣꯏꯒꯤ ꯈꯨꯟ ꯑꯣꯏꯔꯁꯨ ꯈꯨꯟꯗꯗꯤ ꯈꯨꯟꯗ ꯑꯣꯏꯗꯣꯏꯅꯦꯕꯀꯣ꯫ ꯇꯨꯒ ꯈꯨꯟꯗꯤ ꯇꯣꯉꯥꯟ-ꯇꯣꯉꯥꯟ ꯄꯥꯠ ꯇꯣꯉꯥꯟ-ꯇꯣꯉꯥꯟ ꯈꯥꯏꯗꯔꯥ ꯑꯗꯣ ꯑꯩꯈꯣꯏ ꯈꯨꯟꯗ ꯇꯤ ꯑꯣꯏꯔꯣꯏ ꯃꯠ ꯃꯈꯥꯒꯤ ꯈꯨꯜꯂꯣꯝꯗ ꯑꯣꯏꯗꯧ ꯃꯥꯜꯂꯤ꯫ ꯑꯦ ꯃꯊꯛꯀꯤ ꯈꯨꯜꯂꯣꯝ ꯑꯕꯨꯡ ꯏꯌꯥꯝꯕ ꯑꯃ ꯂꯩꯕꯗꯣ꯫
ꯄꯥꯠ ꯃꯉꯥ꯫
ꯍꯣꯏ ꯄꯥꯔꯠ ꯃꯉꯥ ꯑꯗꯨꯗ꯫
ꯂꯥꯞꯃꯤ ꯅꯠꯇꯗꯤ ꯅꯣꯏꯗꯒꯤ꯫
ꯍꯣꯏ ꯑꯁ ꯈꯣꯏ ꯌꯣꯡ ꯌꯥ ꯑꯃꯨ ꯌꯣꯡꯅ ꯆꯦꯜꯂꯤꯁꯦ ꯎ ꯇꯥꯕ꯭ꯔꯣ꯫
ꯇꯥꯗꯦꯗ꯫
ꯇꯤꯟ ꯃꯊꯛꯇ ꯆꯣꯡꯉ ꯂꯩꯔꯦ ꯑꯁ ꯏꯆꯦ ꯑꯩꯈꯣꯏꯅꯤꯖꯦꯀꯣ ꯍꯧꯖꯤꯛꯀꯥꯟꯁꯦ꯫
ꯎꯝ꯫
ꯗꯁꯕꯤꯟꯒ ꯍꯨꯟ ꯑꯃꯣꯠꯄ ꯑꯃꯣꯠ ꯑꯀꯥꯏꯖꯦ ꯑꯩꯈꯣꯏꯅꯤ ꯍꯨꯟꯗꯣꯛꯇ꯭ꯔꯦ ꯌꯣꯡꯅ ꯉꯥꯛꯇ ꯍꯨꯟꯗꯣꯛꯏꯅꯦ꯫ ꯊꯣꯡꯅꯥꯎ ꯃꯅꯥꯛꯗ ꯊꯝꯕꯒꯤꯀꯣ
ꯅꯣꯏ ꯅꯨꯄꯤ ꯂꯩꯕꯅꯤ ꯅꯨꯄꯤ ꯂꯩꯕꯅꯤꯅ ꯌꯣꯡꯒꯨꯝꯕ ꯄꯥꯈꯪꯁꯤꯡ ꯂꯥꯛ ꯉꯥꯎꯕ ꯑꯣꯏꯔꯝꯒꯅꯤꯗ
ꯌꯣꯡ ꯄꯥꯈꯪꯂ ꯑꯒ‌ꯣꯏ
ꯂꯩꯩꯁꯥꯕꯤ ꯑꯅꯤ ꯂꯩ ꯔꯦ ꯍꯟꯗꯛꯀꯥꯟꯁꯦ ꯌꯣꯡ ꯄꯥꯈꯪꯖꯤꯡ ꯍꯔꯥꯎ ꯑꯣꯏꯔꯝꯒꯅꯤꯗ ꯂꯩꯀꯥꯏ ꯌꯣꯡꯖꯤꯡ
ꯑꯁ ꯅꯪꯒꯤ ꯋꯥꯔꯤꯅ ꯑꯝꯃꯥ ꯇꯜꯂꯦꯗ ꯅꯪꯒꯤ ꯋꯥꯔꯤꯁꯨ
ꯗꯁꯕꯤꯟ ꯐꯥꯎ ꯍꯨꯟꯗꯣꯛꯄꯤꯔꯝꯃꯦ ꯍꯥꯏ ꯅꯣꯏꯒꯤ ꯋꯥ ꯌꯥꯝ ꯏꯟꯒ꯭ꯔꯦꯀꯣ
ꯑꯩ ꯅꯠꯇꯦ ꯃꯥꯅ ꯑꯆꯥꯄꯣꯠ ꯀꯨꯝꯕ ꯀꯔꯤ ꯀꯔꯤꯒꯨꯝꯕ ꯂꯩꯕ꯭ꯔꯥ ꯍꯥꯏꯅ ꯑꯩꯈꯣꯏꯗ ꯄ꯭ꯂꯥꯁꯇꯤ ꯗ ꯊꯝꯃꯒ ꯊꯣꯡꯅꯥꯎꯗ ꯊꯝꯃꯦꯕ
ꯎꯝ
ꯍꯦꯛꯇ ꯆꯣꯡꯒ ꯂꯧꯔ ꯆꯦꯟꯈꯤꯕꯅꯦꯕ
ꯎꯝ
ꯑꯗꯨꯗ ꯃꯣꯏ ꯗꯨꯝ ꯂꯧꯕ ꯐꯪꯕꯅꯦꯕ
ꯕꯦꯔꯥꯒꯤ ꯌꯣꯡꯉꯥꯛꯇꯅ‌ꯦ ꯑꯗꯨꯗꯤ
ꯍꯣꯏ ꯕꯦꯔꯥ ꯉꯥꯛꯇꯅꯦ
ꯈꯣꯏꯁꯨ ꯍꯟꯗꯛ ꯅ‌ꯣꯕ‌ꯦ ꯑ‌ꯣꯛꯇ‌ꯣ ꯑꯥꯒꯁ ꯁꯦꯛꯇꯦꯝꯕꯔ ꯑꯣꯛꯇꯣꯕꯔ ꯑꯣꯛꯇꯣꯕꯔ ꯑꯣꯛꯇꯣꯕꯔ ꯗꯦꯠ ꯁꯚꯦꯟꯇꯤꯟ ꯁꯤꯛꯁꯇꯤꯟ ꯁꯚꯦꯟꯇꯤꯟ ꯐꯥꯎ ꯀ꯭ꯂꯥꯁ ꯗꯨꯝ ꯂꯧꯔꯅꯤ ꯇꯩꯗꯤ ꯑꯣꯛꯇꯣꯕꯔꯗ ꯅꯨꯃꯤꯠ ꯇꯔꯥ ꯑꯗꯨꯋꯥꯏ ꯁꯨꯇꯤ ꯂꯩꯌꯦꯕ ꯑꯗꯨ ꯅꯣꯕꯦꯝꯕꯔꯗ ꯑꯦꯖꯥꯝ ꯍꯧꯔꯅꯤ ꯗꯤꯁꯦꯝꯕꯔꯗ ꯑꯗꯨꯝ ꯁꯨꯇꯤ ꯂꯩꯔꯅꯤ ꯗꯨꯅ ꯅꯣ ꯑ ꯖꯨ ꯖꯨꯟ ꯖꯨꯟꯋꯥꯔꯤ ꯐꯥꯎ ꯖꯟꯅꯋꯥꯔꯤ ꯐꯦꯕꯋꯥꯔꯤꯗ ꯗꯨꯝ ꯐꯦꯕꯋꯥꯔꯤ ꯂꯥꯁ ꯋꯤꯛ ꯈꯗꯨꯋꯥꯏꯗ ꯑꯗꯨꯝ ꯑꯦꯛꯖꯥꯝ ꯍꯧꯔꯅꯤ
ꯑ‌ꯦ ꯑꯗꯨꯗꯤ ꯅꯪ ꯈꯨꯟ ꯆꯠꯇꯣꯏꯔ‌ꯣ ꯀꯃꯥꯏ ꯇꯧꯗꯣꯏꯔ‌ꯣ
ꯗꯤꯁꯦꯝꯕꯔꯗꯗꯤ ꯊꯣꯛꯀꯗꯧ ꯃꯥꯜꯂꯦ
ꯑꯗꯣ ꯐ꯭ꯂꯥꯏꯠꯇꯒꯤ ꯆꯠ ꯇꯥꯔꯦ
ꯐꯂꯥꯏꯗꯒꯤ ꯆꯠꯄ ꯇꯥꯔꯦꯗꯅ
ꯑꯩꯈꯣꯏ ꯔꯣꯝꯗꯒꯤ ꯇꯣꯡꯉꯣ ꯑꯗꯨ ꯑꯣꯏꯔ ꯈꯔ ꯍꯣꯡꯉꯦ ꯍꯥꯏꯒꯨꯝ ꯗꯧꯕꯅꯦ
ꯈꯪꯅꯤ ꯌꯦꯡꯕ ꯑ ꯍꯣꯏ ꯑꯗꯨꯗ ꯑꯈꯣꯏ ꯑꯗꯨꯝ ꯌꯦꯡ ꯌ‌ꯦꯡꯉꯦ ꯌꯦꯡꯕ ꯇꯥꯔꯦ
ꯑ ꯅꯃꯥꯟꯅꯕꯁꯤꯡꯒ ꯄꯨꯟꯅ
ꯎꯝ
ꯑꯗꯨ ꯀꯛꯄꯁꯨ ꯑꯩꯈꯣꯏꯔꯣꯝꯗꯒꯤꯗꯤ ꯑꯩꯈꯣꯏ ꯑꯩꯈꯣꯏꯔꯣꯝ ꯑꯗꯨ ꯈꯪꯗꯦ ꯑꯗꯨꯕꯨ ꯑꯩꯅ ꯂꯩꯕ ꯃꯐꯝꯗꯒꯤ ꯑꯃꯨꯛꯀ ꯑꯗꯨ ꯑꯦꯔꯣꯄ‌ꯦ ꯂꯥꯛꯄ ꯃꯐꯝ ꯐꯥꯎ ꯆꯠꯄꯗꯣ
ꯎꯝ
ꯑꯃꯨꯛ ꯂꯨꯄꯥ ꯆꯥꯇꯔꯦꯠ ꯂꯧꯋꯦꯕ
ꯎꯝ
ꯑꯗꯨꯗꯤ ꯆꯞ ꯃꯥꯟꯅ ꯑꯗꯣ ꯅꯪ ꯍꯥꯟꯅ ꯌꯦꯡꯉꯣ ꯑꯩ ꯏꯆꯦꯗ ꯀꯃꯥꯏꯟ ꯇꯧꯕ꯭ꯔꯥ ꯍꯥꯏꯅ ꯍꯪꯒꯦ
ꯅꯣꯏ ꯈꯨꯟꯒꯤ ꯅꯣꯏ ꯈꯨꯟꯒꯤ ꯂꯝꯕꯤꯒꯤ꯫ ꯇ꯭ꯔꯦꯟꯗꯣ ꯆꯠꯂꯝꯗꯤ ꯈꯔ ꯍꯣꯡ ꯆꯠꯇꯣꯏꯅꯦ꯫ ꯀꯔꯝꯃꯥꯏꯅ ꯇꯧꯕꯅꯣꯗꯣ ꯆꯠꯅꯤꯡꯉꯥꯏ ꯍꯪꯕꯅꯦ꯫
ꯑꯩꯈꯣꯏ ꯈꯨꯟꯒꯤ ꯇ꯭ꯔꯦꯟꯂꯣ꯫ ꯑꯩꯈꯣꯏ ꯈꯨꯜꯂꯣꯝꯒꯤ ꯇ꯭ꯔꯦꯟꯗꯤ ꯊꯣꯛ ꯐꯥꯎ ꯊꯣꯛ ꯇ꯭ꯔꯤꯑꯦꯗ꯫ ꯋꯥꯔꯤꯗꯪ ꯇꯧꯕ ꯋꯥꯅꯤ ꯊꯣꯛꯄꯗꯤ ꯌꯥꯝ ꯋꯥꯠꯂꯤ꯫
ꯅꯣꯏ ꯈꯨꯟ ꯐꯥꯎꯗꯤ ꯆꯠꯇꯦ ꯍꯥꯏꯕꯅꯦ ꯑꯗꯨꯝ ꯄꯣꯠꯄꯨ ꯁꯤꯜꯂꯒ ꯂꯥꯛꯑꯒ ꯂꯩꯕꯕꯨ꯫
ꯑꯗꯨꯗꯤ ꯑꯥꯔꯣꯝꯅꯤꯅ ꯅꯥꯕꯗꯣ ꯑꯩꯈꯣꯏ ꯀꯨꯟꯒ ꯌꯥꯝ ꯂꯥꯞꯅꯩꯩꯅ꯫
ꯂꯥꯞꯅꯔꯁꯨ ꯑꯗꯨꯝ ꯐꯔꯦꯅ ꯑꯩꯗꯤ ꯌꯥꯝ ꯍꯣꯡꯅꯪꯊꯣꯛꯑꯒ ꯀꯨꯏꯗ꯭ꯔꯦꯅ ꯑꯗꯨꯗꯤ꯫
ꯍꯣꯏ ꯑꯗꯨꯕꯨ ꯀꯃꯥꯏꯅ ꯇꯧꯕꯅꯣ ꯈꯪꯗꯦꯕ ꯑꯩꯁꯨ ꯇꯣꯡꯗꯕꯅꯤꯅ ꯑꯗꯨꯕꯨꯗꯤ꯫ ꯆꯠꯇꯦꯅ ꯇꯥꯕ꯭ꯔꯣ ꯑꯩꯈꯣꯏꯁꯨ ꯆꯠꯇꯦꯕ ꯑꯗꯨꯒꯨꯝꯕꯗꯨ꯫ ꯆꯠꯇꯕꯒꯤ ꯀꯥ ꯍꯦꯟꯅ ꯈꯪꯗꯦ ꯈꯪꯗꯦꯕ ꯑꯗꯨ ꯆꯠꯂꯗꯤ ꯀꯔꯤ ꯀꯔꯤꯅꯣ ꯈꯪꯕ ꯌꯥꯕ꯫
ꯎꯝ꯫
ꯆꯥꯠꯨ ꯆꯠꯇꯦ꯫ ꯆꯠꯇꯦꯗ ꯑꯈꯣꯏꯗꯤ꯫ ꯍꯧ ꯍꯧꯖꯤꯛ ꯇ꯭ꯔꯦꯟ ꯆꯠꯂꯦ ꯍꯥꯏꯕ ꯔꯣꯝꯗꯣ꯫
ꯎꯝ꯫
ꯑꯗꯨ ꯈꯨꯂꯣꯝꯗ ꯑꯩꯈꯣꯏ ꯈꯨꯟꯒꯤ ꯏꯅꯦ ꯏꯅꯦ ꯊꯣꯛꯄ ꯑꯃ ꯑꯗꯨꯗ ꯑꯗꯨꯗ ꯌꯨꯝ ꯄꯥꯜꯂꯦꯕꯀꯣ꯫
ꯎꯝ꯫
ꯑꯗꯨ ꯄꯥꯜꯂꯦ ꯄꯥꯜꯂ ꯂꯩꯌꯦ ꯑꯗꯨ ꯐꯥꯎꯋꯦ ꯑꯩꯈꯣꯏ ꯁꯨꯡꯆꯠ ꯆꯠꯇꯦ꯫ ꯅꯍꯥꯟ ꯃꯥꯅ ꯀꯣꯝꯂꯥ ꯄꯨꯔꯛꯑꯒ ꯑꯩꯅ ꯀꯣꯝꯂꯥ ꯄꯤ ꯍꯥꯏꯅ ꯅꯪꯉꯣꯟꯗ ꯋꯥꯔꯤ ꯇꯧꯕꯗꯨꯣ ꯀꯥꯎꯔꯕꯣ꯫
ꯎꯝ ꯈꯪꯗ꯭ꯔꯦꯕꯨ꯫
ꯑꯗꯨ ꯑꯗꯨꯒꯤ ꯃꯇꯝꯗꯣ꯫ ꯑꯗꯨ ꯑꯗꯨ ꯏꯅꯦꯅ ꯑꯗꯨ ꯑꯗꯨꯒꯤ ꯈꯨꯟꯗ ꯌꯨꯝ ꯄꯥꯟꯕꯅꯦꯕ꯫
ꯏꯁ ꯅꯣꯏ ꯈꯨꯟ ꯑꯗꯨꯋꯥꯏꯐꯥꯎ ꯌꯧꯔꯗꯤ ꯏꯁ ꯅꯨꯡꯉꯥꯏꯔꯅꯤꯗ ꯆꯠꯊꯣꯛ ꯆꯠꯁꯤꯟꯁꯤꯗꯒꯤꯗꯤ꯫
ꯍꯣꯏ ꯑꯗꯨꯃꯥꯏꯅ ꯇꯧꯔꯗꯤ ꯑꯩꯈꯣꯏꯁꯨ ꯑꯗꯨꯅ ꯉꯥꯏ
ꯑꯗꯨꯝ ꯁꯨꯇꯤ ꯍꯥꯞ꯫ ꯍꯞꯇꯥꯗ ꯍꯞꯇꯥ ꯑꯃꯗ ꯂꯩꯕꯁꯨ ꯅꯨꯃꯤꯠ ꯇꯔꯥ ꯑꯗꯨꯋꯥꯏ ꯑꯗꯨꯝ ꯂꯩꯔꯁꯨ ꯆꯠꯄ ꯌꯥꯔꯦ ꯌꯨꯝ ꯑꯗꯨꯗꯤ꯫
ꯍꯣꯏ ꯑꯥ
ꯑꯥ ꯂꯤꯁꯤꯡ ꯌꯥꯎꯔꯣꯏ ꯑꯗꯨꯗꯗꯤ ꯆꯥꯇꯔꯨꯛ ꯆꯥꯇ꯭ꯔꯦꯠ ꯈꯛꯇ ꯑꯣꯏꯒꯅꯤ꯫
ꯆꯠꯇꯔꯨꯛ ꯆꯠꯇ꯭ꯔꯦꯠ ꯐꯥꯎ ꯁꯨꯔꯣꯏꯗ ꯅꯍꯥꯟꯅ ꯍꯥꯏꯕꯗꯨ ꯏꯃꯥ ꯏꯅꯦ ꯑꯃꯅ ꯍꯥꯏꯕꯗꯨ꯫ ꯍꯧꯖꯤꯛꯈꯛ ꯅꯧꯅꯁꯨ ꯊꯣꯛꯑꯦꯅ ꯑꯗꯨꯒꯤ꯫ ꯂꯨꯄꯥ ꯆꯅꯤ ꯆꯍꯨꯝꯈꯛ ꯇꯧꯋꯦ ꯍꯥꯏꯕꯒꯨꯝꯕ ꯇꯧꯕꯅꯦꯕ ꯑꯗꯨ ꯀꯥ ꯍꯦꯟꯅꯗꯤ ꯈꯪꯗꯦ꯫ ꯍꯣꯏ ꯑꯩ ꯀꯥ ꯍꯦꯟꯅꯁꯨ ꯈꯪꯗꯦ ꯑꯗꯨꯕꯨꯗꯤ ꯑꯗꯨꯝ ꯍꯥꯏꯕ ꯋꯥꯅꯤ
ꯑꯗꯨꯝ ꯇꯧꯕ ꯌꯥꯔꯦꯍꯦ ꯀꯨꯏꯔꯣꯏꯍꯦ꯫ ꯅꯦꯛꯁ ꯏꯌꯥꯔ ꯑꯗꯨꯒꯨꯝꯕ ꯑꯗꯨꯝ ꯌꯧꯗꯧ ꯃꯥꯜꯂꯤꯍꯦ ꯅꯣꯏ ꯈꯨꯟ꯫
ꯑꯩꯈꯣꯏꯒꯤ ꯃꯊꯪ ꯆꯍꯤꯁꯦ ꯑꯩꯈꯣꯏ ꯈꯨꯟꯂꯣꯝꯁꯦ ꯑꯥ
ꯅꯣꯏ ꯈꯨꯟ ꯌꯧꯗꯔꯁꯨ ꯀꯩꯅꯣꯁꯦ ꯅꯣꯅꯦꯐꯥꯎ ꯇꯧꯔꯗꯤ ꯑꯗꯨꯝ ꯌꯥꯔꯦꯅ꯫
ꯍꯣꯏ ꯌꯥꯏ ꯑꯗꯨ ꯀꯩꯅꯣ ꯂꯩꯕꯥꯛꯇꯣ꯫
ꯎꯝ꯫
ꯑꯩꯈꯣꯏ ꯈꯨꯟ ꯑꯩꯈꯣꯏ ꯈꯨꯟꯒꯤ ꯂꯩꯕꯥꯛꯇꯣ꯫
ꯎꯝ꯫
ꯌꯥꯝ ꯌꯥꯝꯅ ꯅꯪ ꯅꯪ ꯂꯥꯎꯕ ꯍꯥꯏꯁꯤꯔꯥ꯫ ꯌꯥꯝꯅ ꯀꯟꯗꯦꯕꯀꯣ ꯍꯣꯏ ꯆꯣꯠ ꯆꯣꯠ ꯂꯥꯎꯑꯦꯕ ꯀꯟꯗꯦꯕ
ꯎꯝ
ꯑꯗꯨꯒꯤ ꯈꯔ ꯊꯕꯛꯇꯣ ꯇꯞꯅ ꯇꯧꯕꯅꯦꯕ ꯑꯗꯨꯒꯤꯅꯦ ꯅꯠꯇ꯭ꯔꯗꯤ ꯑꯩꯈꯣꯏ ꯀꯨꯟ ꯁꯨ ꯅꯍꯥꯟꯅ ꯌꯧꯔꯛꯑꯅꯤ ꯗ ꯑꯗꯣ ꯑꯩꯈꯣꯏ ꯈꯨꯟꯗꯗꯣ ꯑꯃꯨꯛꯀ ꯍꯣꯍꯟꯕꯗꯣ
ꯎꯝ
ꯑꯣꯍꯟꯕꯁꯨ ꯁꯣꯏꯌꯦ ꯍꯥꯏꯅ ꯑꯃꯔꯣꯝꯗ ꯑꯃꯨꯛ ꯍꯣꯔꯅꯤ ꯍꯥꯏꯅ ꯇꯧꯔ ꯂꯩꯕꯅꯤ ꯑꯩ ꯑꯗꯨ ꯇꯁꯦꯡꯅꯗꯤ ꯈꯪꯗꯦ ꯑꯩꯈꯣꯏ ꯈꯨꯟꯒꯤꯁꯦ ꯀꯃꯥꯏꯅ ꯇꯧꯕꯅꯣ
ꯂꯝꯗꯤ ꯐꯖꯅ ꯁꯣꯛꯔꯝꯒꯅꯤ ꯑꯗꯨꯃꯥꯏꯅ ꯇꯧꯕꯁꯦ
ꯍꯣꯏ ꯂꯝꯗꯤ ꯊꯣꯛꯑꯦ ꯁꯣꯛꯑꯁꯨ ꯆꯥꯎꯈꯠꯅꯤꯡꯉꯥꯏ ꯊꯧꯔꯥꯡꯅꯤꯅ ꯅꯠꯇ꯭ꯔꯥ
ꯑꯁ ꯁꯥꯗꯤ ꯁꯥꯒꯠꯂꯅꯤꯀꯣ ꯅꯣꯏ ꯑꯦꯔꯤꯌꯥ
ꯑꯁ ꯑꯩꯈꯣꯏ ꯈꯨꯟꯁꯦ ꯍꯧꯖꯤꯛꯀꯥꯟꯗꯤ ꯌꯥꯝ ꯁꯥꯔꯕꯅꯤ ꯅꯨꯡꯗꯥꯡꯗꯒꯁꯦ ꯂꯩꯕ ꯌꯥꯗꯦ ꯑꯁ ꯁꯥꯃꯜꯂꯦ ꯍꯨꯃꯥꯡꯒꯤ ꯍꯨꯃꯥꯡ ꯉꯥꯛꯇꯅꯦ ꯂꯩꯔꯤꯁꯦ
ꯃꯇꯝ ꯈꯔꯃꯨꯛ ꯂꯩꯔꯗꯤ ꯏꯁꯤꯡꯁꯨ ꯑꯗꯨꯝ ꯋꯥꯔꯒꯅꯤ
ꯍꯣꯏ ꯂꯣꯛꯀꯤ ꯂꯣꯛ ꯂꯥꯏ ꯑꯩꯈꯣꯏ ꯈꯨꯟꯂꯣꯝꯒꯤ ꯂꯣꯛ ꯑꯅꯤ ꯈꯨꯟ ꯃꯄꯥꯗ ꯂꯣꯛ ꯑꯅꯤ ꯂꯩꯕꯗꯣ
ꯎꯝ
ꯑꯃꯗꯤ ꯏꯁꯤꯡ ꯁꯨꯡꯂꯥꯛ ꯂꯥꯛꯇ꯭ꯔꯦꯀꯣ ꯑꯩꯈꯣꯏ ꯑꯩꯈꯣꯏ ꯑꯩꯈꯣꯏ ꯂꯩꯀꯥꯏꯒꯤ ꯂꯣꯛ ꯇꯣ ꯏꯁꯤꯡ ꯂꯥꯛꯄꯁꯦ ꯌꯥꯝ ꯋꯥꯔꯦꯕ ꯊꯥꯏꯅꯗꯤ ꯂꯣꯛꯁꯨ ꯑꯅꯤ ꯃꯔꯤ ꯑꯅꯤ ꯄꯥꯟꯕꯅꯦꯕꯀꯣ ꯏꯁꯤꯡꯒꯁꯦ ꯇꯥ ꯎꯝ ꯌꯥꯝ ꯆꯥꯎꯔꯒ ꯂꯧ ꯁꯨꯕꯁꯦ ꯌꯥꯝ ꯅꯨꯡꯉꯥꯏꯔꯕꯅꯦ ꯍꯧꯖꯤꯛꯀꯥꯟꯗꯤ ꯂꯧ ꯁꯨꯕꯁꯨ ꯋꯥꯔꯦ
ꯍꯤꯡꯉ꯭ꯋꯥꯏꯕ ꯍꯧꯔꯅꯤ ꯑꯗꯨꯗꯥ ꯂꯥꯛꯑꯗꯤ
ꯑꯗꯨ ꯑꯇꯣꯞꯄ ꯂꯩꯀꯥꯏ ꯑꯃꯗꯣ
ꯎꯝ
ꯂꯩꯀꯥꯏ ꯑꯃꯗꯤ ꯑꯗꯨꯒꯨꯝꯕ ꯀꯥ ꯍꯦꯟꯅꯗꯤ ꯇꯧꯗꯦꯗ ꯑꯗꯨꯝ ꯌꯥꯏꯌꯦꯗ ꯑꯗꯨꯝ ꯌꯥꯏ ꯍꯥꯏꯕꯗꯤ ꯂꯩꯀꯥꯏꯗꯤ ꯑꯗꯨꯝ ꯐꯩꯌꯦꯕ
ꯎꯝ
ꯏ ꯗꯒꯤ ꯀꯔꯤ ꯗꯒꯤ ꯑꯗꯨꯝ ꯌꯥꯏꯌꯦꯕ ꯑꯩꯈꯣꯏꯅ ꯃꯤꯒꯤ ꯂꯧ ꯇꯧꯋꯦꯅ
ꯎꯝ
ꯑꯗꯨ ꯂꯣꯝꯗꯤ ꯂꯣꯛ ꯑꯆꯧꯕꯒꯤ ꯏꯁꯤꯡ ꯂꯧꯔꯒ ꯂꯧ ꯇꯧꯕꯅꯦꯕꯀꯣ ꯗꯨꯝ ꯑꯗꯨꯗ ꯂꯣꯛ ꯇꯧꯕꯒꯤ ꯏꯁꯤꯡꯒꯨꯝꯕꯗꯤ ꯑꯗꯨꯝ ꯃꯔꯥꯡ ꯀꯥꯏꯅ ꯐꯪꯉꯦꯕ
ꯍꯧꯖꯤꯛ ꯏ ꯅꯣꯏꯗꯤ ꯀꯩꯅꯣ ꯇꯣꯔꯦꯟ ꯑꯆꯥꯎꯕ ꯂꯩ ꯗꯨꯅ ꯂꯧ ꯃꯌꯥꯝ ꯁꯨꯅꯔꯝꯒꯅꯤ ꯑꯗꯨꯗꯒꯤ
ꯍꯣꯏ ꯑꯗꯨꯗꯒꯤꯁꯨ ꯑꯗꯨꯅ ꯂꯧ ꯄꯔꯤ ꯂꯧ ꯇꯣꯉꯥꯟꯕꯔꯣꯝ ꯅꯠꯇꯕ ꯃꯊꯛꯔꯣꯝ ꯍꯥꯏꯕꯗꯤ ꯑꯩꯈꯣꯏ ꯈꯨꯟꯒꯤ ꯂꯧꯁꯦ ꯅꯪꯁꯨ ꯃꯨꯟꯅ ꯈꯪꯉꯦꯅ ꯇꯨ ꯇꯨꯔꯦꯜ ꯑꯆꯧ ꯇꯨꯔꯦꯜ ꯍꯣꯏ ꯅꯪꯅꯕꯨꯗꯤ ꯅꯪꯅꯕꯨꯗꯤ ꯌꯥꯝꯗꯦꯅ ꯂꯧꯗꯨ
ꯅꯛꯅꯕ ꯍꯥꯏꯕꯨ ꯌꯥꯝ ꯂꯥꯞꯅꯁꯨ ꯑꯗꯨꯝ ꯆꯠꯅꯩ ꯇꯥꯔꯦ ꯑꯗꯣ ꯀꯩꯅꯣ ꯑꯗꯨꯝ ꯂꯩꯗꯅ ꯂꯧꯔꯒ ꯑꯗꯨꯝ ꯀꯩꯅꯣ ꯏꯁꯤꯡ ꯂꯧꯋꯦ ꯍꯥꯏꯅꯦ
ꯍꯣꯏ ꯏꯁꯤꯡ ꯆꯤꯡꯈꯠ ꯆꯤꯡꯈꯠꯄꯒꯤ ꯂꯩꯕꯗꯣ ꯏꯁꯤꯡ ꯆꯤꯡꯈꯠꯄꯒꯤ ꯄꯣꯠꯇꯨꯗꯤ ꯑꯗꯨꯝ ꯃꯤꯅꯗꯤ ꯆꯤꯡꯈꯠꯅꯩ ꯑꯗꯨꯕꯨ ꯍꯥꯏꯗꯤ ꯑꯗꯨꯗꯤ ꯆꯤꯡꯈꯠꯂꯛꯒ ꯑꯗꯨꯨꯡ ꯆꯤꯡꯈꯠꯂꯒꯗꯤ ꯃꯇꯝ ꯈꯨꯗꯤꯡ ꯆꯤꯡꯈꯠꯂꯒ ꯂꯩꯕ ꯉꯝꯗꯦꯅ
ꯑꯗꯨ ꯑꯣꯏꯔꯁꯨ ꯑꯗꯨꯝ ꯄꯥꯏ ꯆꯥꯎꯅ ꯁꯪꯍꯜꯂꯗꯤ ꯑꯗꯨꯝ ꯀꯤꯌꯥꯝ ꯆꯥꯗꯨꯅ ꯊꯥꯎ ꯉꯥꯏꯍꯥꯛ ꯄꯨꯡ ꯑꯃ ꯇꯨ ꯂꯤꯇꯔ ꯑꯃꯖꯨ ꯆꯥꯔꯣꯏ
ꯏꯁ ꯄꯨꯡ ꯑꯃ ꯍꯥꯏꯅꯨ ꯂꯧꯕꯨ ꯂꯤꯡꯕꯨ ꯂꯤꯡꯈ꯭ꯔꯗꯤ ꯊꯥ ꯀꯌꯥꯔꯥ ꯏꯁꯤꯡ ꯊꯟꯗ꯭ꯔꯗꯤ ꯌꯥꯗꯦꯅꯦ ꯑꯗꯨꯝ ꯏꯁꯤꯡ ꯊꯝꯃꯤꯗꯨꯗꯤ ꯑꯗꯨ ꯑꯩꯈꯣꯏ ꯈꯨꯟꯗꯤ ꯌꯥꯝ ꯁꯥꯏꯌꯦꯕ ꯑꯗꯣ ꯏꯁꯤꯡ ꯏꯁꯤꯡꯁꯨ ꯌꯥꯝ ꯊꯨꯅ ꯀꯪꯉꯦꯕ ꯀꯨꯝꯁꯤꯗꯤ ꯃꯤꯁꯨ ꯂꯧ ꯄꯥꯛ ꯂꯤꯡꯅꯗꯦ ꯔꯦ ꯀꯩꯅꯣꯃ ꯑꯗꯨꯝ ꯈꯨꯠꯅ ꯆꯥꯏꯔꯒ ꯃꯊꯟꯇ ꯍꯧ ꯍꯟꯕꯗꯣ ꯑꯩꯈꯣꯏꯁꯨ ꯑꯗꯨꯃꯥꯏꯅ ꯇꯧꯔꯦ ꯀꯨꯝꯁꯤꯗꯤ ꯂꯧꯂꯤꯡ
ꯑꯗꯨ ꯑꯗꯨꯅ ꯐꯧ ꯌꯥꯝꯅ ꯍꯧ ꯂꯧꯋꯦ ꯍꯥꯏꯕꯅꯤ
ꯍꯣꯏ ꯑꯗꯨ ꯑꯗꯨꯅ ꯍꯦꯟꯅ ꯐꯧ ꯌꯥꯝ ꯂꯣꯛꯑꯦ ꯍꯥꯏꯕꯒꯤꯀꯣ ꯃꯠ ꯃꯤꯁꯨ ꯆꯪꯗ꯭ꯔꯦꯅꯥ ꯃꯤꯆꯪꯖꯨ ꯃꯤꯁꯨ ꯌꯥꯝ ꯆꯪꯗꯕ ꯑꯗꯨꯒꯤ ꯑꯩꯈꯣꯏ ꯑꯩꯈꯣꯏ ꯑꯩꯈꯣꯏ ꯌꯨꯝꯁꯨ ꯑꯗꯨ ꯇꯧꯔꯦꯕ
ꯎꯝ
ꯑꯗꯨꯅ ꯐꯔꯦꯗ ꯅꯠꯇ꯭ꯔꯥ
ꯍꯧꯖꯤꯛ ꯑꯩꯈꯣꯏ ꯈꯨꯠꯅ ꯇꯧꯕꯗꯤ ꯁꯤꯕ ꯈꯔ ꯌꯥꯎꯅꯤ ꯀꯥꯏ ꯑꯗꯨꯑꯗꯥ ꯅꯣꯏ ꯂꯩꯕꯅꯤꯅ
ꯍꯣꯏ
ꯈꯨꯠꯅ ꯂꯤꯡꯕꯗꯤ ꯑꯗꯨ ꯑꯗꯥꯁꯤ